ꯎꯝ ꯇꯥꯏꯌꯦ ꯇꯥꯏꯌꯦ
ꯀꯩꯅꯣ ꯄꯤꯛ ꯇꯧꯕꯩ ꯀꯔꯤ ꯍꯥꯏꯔꯤꯔꯣ
ꯑꯣ ꯑꯁꯣꯝꯗ ꯎꯝ ꯃꯩ ꯃꯨꯊꯠꯅꯕ ꯍꯥꯏꯕ
ꯑꯣꯈꯦ ꯑꯩꯅ ꯀꯣꯜ ꯇꯧꯔꯒ ꯄꯤꯛ ꯇꯧꯗꯦ ꯅꯪꯗꯤ
ꯑꯌꯥ ꯂꯥꯛꯇꯦ ꯑꯩꯉꯣꯟꯗ
ꯀꯔꯤꯒꯤ ꯂꯥꯛꯇꯕ꯭ꯔꯥ
ꯉꯁꯤ ꯉꯁꯤ ꯅꯨꯃꯤꯠꯇꯣ ꯎꯝ ꯑꯁꯤꯒꯨꯝꯕ ꯄ꯭ꯔꯣꯕ꯭ꯂꯦꯝ ꯌꯥꯝ ꯂꯩꯕꯅꯦꯕ
ꯑꯠꯁꯥ
ꯀꯅꯥꯕꯨꯁꯨ ꯋꯥꯔꯤ ꯁꯥꯟꯅꯕ ꯌꯥꯗꯕꯗꯣ ꯑꯗꯨꯃꯥꯏꯅ ꯑꯣꯏꯕꯅꯦꯕ
ꯃꯤꯅ ꯀꯩꯅꯣ ꯍꯥꯏꯒꯅꯤ ꯃꯤꯅ ꯀꯩꯅꯣꯃ ꯑ ꯁꯥꯒꯨꯝꯕꯁꯦ ꯍꯤꯡꯅ ꯆꯥꯏꯗꯅ
ꯎꯝ
ꯑꯗꯨ ꯅꯪ ꯆꯥꯕ ꯉꯝꯒꯦꯔꯣ
ꯍꯥꯏꯁ ꯉꯥꯝꯃꯣꯏꯗ
ꯀꯩꯅꯣꯃ ꯐꯤꯂꯤꯄꯤꯟꯁ ꯒꯨꯝꯕꯗꯩ ꯏꯟꯗꯣꯅꯦꯁꯤꯌꯥꯟ ꯈꯣꯏ ꯃꯣꯏꯁꯤꯡꯁꯦ ꯁꯥꯕꯨꯁꯨ ꯍꯤꯡꯅ ꯆꯥꯕꯅꯦꯕ
ꯃꯣꯏꯗꯤ ꯆꯥꯏ ꯑꯗꯨꯃꯥꯏꯅ ꯎꯝ
ꯀꯃꯥꯏꯅꯁꯨ ꯌꯣꯠꯄ ꯉꯝꯕ꯭ꯔ ꯈꯪꯗꯦꯅꯦ ꯑꯩꯈꯣꯏꯅ ꯍꯤꯡꯅ ꯆꯥꯕ ꯉꯝꯕ ꯍꯥꯏꯕꯁꯦ ꯌꯦꯔꯨꯝ ꯈꯛꯇꯅꯦ ꯑꯩꯗꯤ ꯍꯤꯡꯅ ꯆꯥꯕ ꯉꯝꯕ ꯑꯇꯣꯞꯄꯗꯤ ꯉꯝꯗ꯭ꯔꯦ
ꯎꯝ ꯌꯥꯔꯨꯝꯕꯗꯤ ꯑꯩꯁꯨ ꯑꯃꯨꯔꯛꯇꯤ ꯇꯥꯈ꯭ꯔꯦ
ꯑꯃꯥꯈꯛꯇ
ꯎꯝ
ꯑꯃꯥꯃꯨꯛ ꯆꯥꯈꯤꯒꯦꯔꯣ
ꯎꯝ
ꯅꯥꯕ ꯀꯥꯟꯗ ꯌꯦꯔꯨꯝꯁꯦ ꯑꯗꯨꯝ ꯍꯤꯡꯅ ꯆꯥꯕ ꯑꯗꯨꯝ ꯍꯥꯎ ꯍꯥꯎꯕ ꯅꯠꯇꯦ ꯍꯛꯆꯥꯡꯒꯤꯗꯃꯛꯇ ꯐꯥꯕꯅꯤ ꯑꯣ ꯅꯪ ꯀꯩꯅꯣꯝꯃ ꯄꯥꯝꯕ꯭ꯔꯥ ꯑꯖꯤꯅꯤ ꯃꯣꯇꯣ ꯄꯥꯝꯕ꯭ꯔꯥ
ꯃꯔꯣꯃꯦꯠꯄꯗꯥ ꯍꯥꯄꯒꯥ ꯆꯥꯏꯌꯦ
ꯃꯔꯣꯛ ꯃꯦꯠꯄꯗ ꯈꯛꯇ
ꯑꯝ
ꯀꯩꯅꯣꯗꯗꯤ ꯆꯥꯗ꯭ꯔꯦ ꯌꯦꯔꯨꯝꯒꯨꯝꯕ ꯍꯥꯞ ꯉꯧꯕ ꯀꯥꯟꯗꯁꯨ ꯍꯥꯞꯄ ꯍꯥꯎꯕ꯭ꯅꯦ
ꯀꯩ ꯍꯥꯏꯕꯥ
ꯌꯦꯔꯨꯝ ꯌꯦꯔꯨꯝ ꯉꯧꯕ ꯀꯥꯟꯗꯣ
ꯌꯦꯔꯨꯝ ꯉꯧꯕ ꯀꯥꯟꯗ ꯍꯥꯞꯄ꯭ꯔꯅꯦ
ꯍꯥꯞꯄ ꯌꯦꯡꯉꯣ ꯅꯪ ꯌꯥꯝ ꯍꯥꯞꯄꯅꯨꯀꯣ ꯍꯥꯞꯄꯜꯂꯗꯤ ꯀꯩꯅꯣ ꯇꯧꯕꯅꯤ ꯈꯔ ꯊꯥꯄ ꯄꯤꯁ ꯃꯔꯤ ꯃꯉꯥ ꯑꯃ
ꯑꯗꯨꯒꯨꯃꯕꯗꯤ ꯍꯞꯇꯦꯗꯥ ꯑꯩꯗꯤ
ꯃꯤ ꯃꯈꯥꯏ ꯑꯗꯨꯃꯥꯏꯅ ꯇꯧꯕꯅꯤ ꯑꯩꯁꯨ ꯅꯪꯒꯨꯝꯅ ꯇꯧꯔꯝꯕꯅꯤ ꯑꯦ ꯍꯥꯞꯇꯤꯗ ꯍꯥꯞꯇꯤꯗ ꯍꯥꯎꯗꯧ ꯃꯥꯟꯗꯦ ꯀꯥꯏꯅ ꯇꯧꯔꯝꯅꯦ ꯑꯩꯁꯨ ꯎꯝ ꯆꯥꯈꯤꯕꯗ ꯑꯗꯨꯝ
ꯆꯥꯗꯕꯒꯤ ꯍꯥꯞꯇꯕ ꯑꯗꯨ ꯇ꯭ꯔꯥꯏ ꯇꯧꯒꯦ ꯅꯣꯡꯃ
ꯑꯗꯨꯒꯤꯅꯦꯅ ꯍꯥꯞꯄꯑꯣ ꯌꯥꯝ ꯍꯥꯞꯀꯅꯨꯀꯣ ꯍꯥꯞꯃꯜꯂꯗꯤ ꯌꯦꯔꯨꯝꯁꯨ ꯃꯁꯥꯒꯤ ꯑꯃ ꯍꯥꯎꯕ ꯃꯥꯜꯂꯗꯅ ꯃꯗꯨꯁꯨ ꯃꯥꯡꯈꯤꯅꯦꯕ
ꯎꯝ ꯑꯗꯨ ꯍꯥꯞꯄꯒ ꯀꯔꯤ ꯇꯦꯁ ꯇꯣꯉꯥꯟꯕ꯭ꯔ
ꯇꯣꯡꯉꯥꯟꯗ꯭ꯔꯗꯤ ꯅꯪ ꯃꯔꯣꯛ ꯃꯦꯠꯄꯀꯟꯗ ꯌꯦꯔꯨꯝ ꯇꯥꯪ ꯍꯥꯞꯄꯒ ꯍꯥꯞꯇꯕ ꯅꯪ ꯈꯪꯕ ꯅꯠꯇꯦ ꯑꯗꯨ ꯍꯥꯞꯄꯗꯅ ꯍꯥꯎꯕ꯭ꯔꯥ ꯍꯥꯞꯇꯕꯗꯅ ꯍꯥꯎꯕ꯭ꯔꯥ
ꯎꯝ
ꯑꯣ ꯆꯞ ꯃꯥꯟꯅꯩꯗꯣ ꯌꯦꯔꯣꯝꯁꯨ ꯑꯗꯨꯝ ꯃꯥꯟꯅꯩ
ꯑ ꯄꯥꯡ ꯌꯥꯝꯕꯗꯣ
ꯃꯣꯏ ꯁꯥꯎꯠ ꯏꯁ ꯑꯦꯁꯤꯌꯥꯟ ꯈꯣꯏꯗꯤ ꯀꯩꯅꯣ ꯇꯧꯋꯤꯗ ꯎꯝ
ꯀꯔꯦ
ꯀꯔꯤ ꯍꯥꯏꯁꯤꯔꯥ ꯑꯃꯦꯠꯄꯗ ꯈꯛꯇꯪ ꯍꯥꯞꯄ ꯅꯠꯇꯦꯕ ꯃꯣꯏꯁꯦ ꯑꯗꯨꯝ ꯂꯣꯏꯅ ꯍꯥꯞꯄꯦꯕ ꯁꯥꯗꯁꯨ ꯄꯨꯔꯥ ꯑꯐꯕꯦ ꯃꯤ ꯃꯣꯏꯁꯦ
ꯎ ꯑꯧ ꯑꯧ ꯑꯗꯨꯃꯥꯏꯅ ꯆꯥꯕ ꯂꯩ ꯏꯃꯥꯟꯅꯕꯤ ꯑꯃꯁꯨꯀꯣ ꯃꯥꯗꯤ ꯎꯝ ꯑꯖꯤꯅꯤ ꯃꯇꯣꯗꯣ ꯃꯈꯨꯠꯇ ꯌꯥꯝ ꯂꯧꯊꯣꯛꯑꯦꯗꯅ ꯑꯗꯨꯒ ꯊꯨꯝ ꯆꯥꯕ ꯇꯥꯏꯞꯇ ꯆꯥꯏꯌꯦ ꯍꯋꯦ ꯍꯥꯏ
ꯉꯥꯏꯈꯣ ꯉꯥꯏꯈꯣ ꯍꯧꯖꯦꯛ ꯑꯁ ꯖꯥ ꯑ ꯀꯔꯤꯕꯥ ꯐꯟꯅꯤ ꯕꯣꯏ, ꯍꯥꯏꯗꯣ ꯈꯡꯕꯔꯥ
ꯎꯝ ꯐꯅꯤ ꯕꯣꯏ ꯑ ꯑ
ꯣꯏ ꯃꯣꯏꯒꯤ ꯖꯥꯠꯁꯤꯡꯁꯦ ꯀꯩꯅꯣ ꯇꯧꯕꯅꯦꯍꯦ ꯌꯥꯝ ꯆꯥꯏ ꯃꯣꯏꯗꯤ ꯊꯨꯝ ꯑꯩꯈꯣꯏꯅ ꯃꯔꯣꯔꯣꯛ ꯃꯦꯠꯄꯗ ꯀꯔꯤꯕꯥ ꯃꯔꯣꯔꯣꯛ ꯑꯇꯦꯛꯄ ꯆꯥꯕ ꯀꯥꯟꯗ ꯑꯗꯨꯝ ꯊꯨꯝ ꯇꯣꯂꯒ